ꯍ
ꯍ ꯌꯥꯔ ꯇ ꯇ
ꯑꯣ ꯈꯗꯕ ꯃꯤ ꯌꯥꯔ
ꯎꯝ ꯅ ꯇ꯭ꯔꯣ ꯣꯃꯣ
ꯇꯨꯝꯃ ꯎꯨꯏꯊꯔꯨꯔ‌ꯦ ꯑꯃꯨꯛ
ꯑꯣ ꯑꯗꯨ ꯅꯪ ꯌꯥꯗꯕꯗ ꯍꯩꯅꯧ ꯑꯃꯨꯛ ꯍꯦꯛꯑꯒ
ꯑꯥ
ꯀꯧꯅ ꯑꯃꯨ ꯈꯔ ꯑꯃꯨꯛ ꯈꯥꯏꯔꯒ ꯑꯃꯨꯛ ꯍꯩꯅꯧ ꯑꯃꯨꯟꯕ ꯑꯍꯨꯝ ꯃꯔꯤ ꯑꯃꯨꯛ ꯆꯥꯁꯤꯜꯂ‍ꯦ ꯍꯩꯅꯧ ꯃꯆꯥꯄ ꯃꯤ ꯃꯆꯥ ꯈꯔ ꯍꯧꯖꯤꯛ ꯅꯤꯛꯑꯒ ꯑꯩꯅ ꯍꯟꯕ ꯇꯔꯥ ꯀꯨꯟꯐꯨ ꯄꯥꯜꯂꯝꯃꯦ ꯑꯃꯅꯤ ꯈꯥꯏꯗꯣꯛꯑꯦ ꯆꯁꯤꯟꯕ
ꯎꯝ
ꯇꯨꯝꯕ ꯑꯃ ꯍꯧꯔꯨꯔꯦꯕ
ꯎꯋꯊꯥꯔ ꯔꯨ
ꯑꯍꯤꯡ ꯇꯨꯝꯗꯦ
ꯇꯨꯝꯃꯦ ꯑꯩ ꯄꯨꯡ ꯇꯔꯥ ꯃꯈꯥꯏ ꯑꯗꯨꯋꯥꯏꯗ ꯇꯨꯝꯃꯤ ꯉꯔꯥꯡ ꯑꯃꯅꯤꯅꯤ ꯇꯧꯔꯝꯃꯒ
ꯑꯣ ꯑꯩ ꯁꯨꯝ ꯇꯨꯝꯗ꯭ꯔꯤꯌꯦ ꯑꯩꯗꯤ
ꯏꯁꯥꯗꯤ ꯌꯥꯝ ꯁꯣꯛꯑꯦꯗꯤ ꯍꯥꯏꯕ ꯑꯍꯤꯡ ꯇꯨꯝꯇ
ꯉꯔꯥꯡꯕꯨꯗꯤ ꯇꯨꯝꯃꯦ ꯕꯣꯜ ꯂꯩꯇꯕꯅꯤ ꯉꯁꯤꯒꯤꯗꯤ ꯁꯨꯡ ꯁꯨꯛꯇꯨꯝ
ꯎꯝ
ꯑꯗꯨꯝ ꯑꯃꯨꯛ ꯆꯠꯂ ꯍꯜꯂꯒ ꯑꯃꯨꯛ ꯀꯩꯀꯩ ꯆꯥꯁꯤꯜꯂ‌ꯦ ꯑꯌꯨꯛꯀꯤ ꯈꯔ ꯑꯃꯨꯛ ꯑꯗꯨꯗꯤ ꯑꯃꯨꯛ ꯍꯧꯖꯤꯛ ꯑꯃꯨꯛ ꯍꯩꯅꯧ ꯑꯃꯨꯛ ꯆꯥꯔꯨꯕꯅꯤꯗ
ꯎꯝ
ꯍꯥꯏꯗꯤ ꯑꯩꯅꯧ ꯀꯔꯤꯔꯥꯁꯨ ꯃꯌꯥꯝ ꯂꯣꯏ ꯃꯨꯟꯁꯤꯜꯂꯛꯄ ꯍꯥꯏꯇꯥꯔꯦ ꯃꯤꯉꯣꯟꯁꯨ ꯈꯔ ꯄꯤꯊꯣꯛꯄ ꯑꯩꯅꯧꯣꯟ ꯄꯥꯝꯕꯤ ꯑꯆꯧꯕ ꯅꯠꯇꯦꯗ ꯃꯆꯥ ꯑꯅꯤꯗ ꯍꯣꯏ ꯏꯔꯦꯃꯨꯛꯇ ꯋꯥꯡꯕꯤꯗꯣ
ꯐꯨꯡ
ꯑꯗꯨꯝ ꯑꯗꯨꯅꯤꯅ ꯑꯗꯣꯝꯗ ꯀꯦꯔ ꯂꯩꯕꯥꯛ ꯇꯥꯔꯗꯤ ꯃꯥꯡꯉꯦꯕ ꯃꯨꯏꯌꯦꯕ ꯊꯇꯟ ꯈꯔ ꯊꯛ ꯍꯦꯛꯑꯒ ꯊꯛ ꯆꯥꯊꯣꯛꯄꯅꯤꯅ ꯑꯗꯩ ꯍꯩꯈꯥꯁꯨ ꯂꯣꯏ ꯃꯨꯖꯜꯂꯛꯄ ꯇꯧꯔꯤꯁꯦ ꯑꯃꯨꯟꯕꯗꯤ ꯆꯥꯕ ꯀꯩꯁꯨ ꯀꯥꯏꯗꯦꯕ
ꯎꯝ
ꯀꯩꯅꯣ ꯄꯣꯝꯃꯦ ꯑꯆꯧꯕ ꯑꯣꯏꯔꯕꯨꯗꯤ ꯄꯥꯟ ꯀꯥꯔꯒ ꯇꯧꯔꯨꯅꯤ ꯅꯅꯦꯇꯛꯇꯅꯤ ꯌꯦꯡꯕꯁꯤꯒꯤ ꯁꯥꯟꯅꯕꯅꯉꯗ ꯅꯪꯉꯣꯟꯗ ꯁꯨꯝ ꯇꯧꯔ ꯇꯧꯔꯒ
ꯎꯝ
ꯉꯁꯤ ꯀꯩꯅꯣꯒꯤ ꯑꯌꯨꯛꯀꯤ ꯋꯥꯔꯤ ꯁꯥꯟꯅꯈ꯭ꯔꯕꯣ
ꯀ
ꯌꯦ ꯇꯣꯞꯕꯒ
ꯎꯝ ꯁꯥꯟꯅꯗ꯭ꯔꯤ
ꯑꯣ ꯑꯗꯨꯗꯤ ꯅꯪꯅ ꯃꯉꯥ ꯑꯩꯅ ꯃꯉꯥꯅꯦꯕ ꯌꯥꯗꯣꯏꯁꯦ
ꯑꯩ ꯉꯍꯥꯛꯇꯪ ꯂꯩꯔꯗꯤ ꯃꯍꯩꯁꯪ ꯆꯠꯄꯒꯤ ꯄꯣꯠ ꯆꯩꯩ ꯂꯣꯏꯁꯤꯟꯕꯗ ꯄꯨꯡ ꯇꯔꯨꯛꯇꯤ ꯍꯧꯗ ꯌꯥꯗ꯭ꯔ
ꯍꯣꯏ ꯍꯣꯏ ꯁꯤꯃ ꯁꯤꯃ ꯂꯣꯏꯁꯤꯜꯂꯒ ꯑꯃꯨꯛ ꯑꯋꯥꯠꯄꯗ ꯑꯃꯨꯛ ꯁꯥꯟꯅꯔ ꯂꯣꯏꯔꯦ
ꯍ ꯌꯥꯏ ꯌꯥꯏ
ꯑꯣꯝ ꯑꯩ ꯅꯪꯅ ꯃꯉꯥꯔꯛ ꯑꯩꯅ ꯃꯉꯥꯔꯛꯅꯦꯕ ꯌꯥꯗꯣꯏꯁꯦ
ꯑꯥ
ꯎꯝ
ꯑꯗꯨꯒꯤ ꯑꯗꯨꯝ ꯌꯦꯡꯁꯦꯕ ꯑꯁꯤ ꯂꯣꯏꯁꯤꯜꯍꯈ꯭ꯔꯦ ꯑꯃꯨꯛ ꯑꯗꯨꯝ ꯁꯥꯟꯅꯔ ꯂꯣꯏꯔꯦ ꯅꯪ ꯁꯪꯕꯒꯤ ꯇꯥꯏꯃꯤꯡꯗ ꯍꯥꯏꯔꯛꯑꯣ
ꯑꯍꯣꯡ ꯃꯗꯨ ꯑꯩ ꯑꯗꯨꯝ ꯍꯥꯜꯂꯛꯑꯅꯤ
ꯍꯃ ꯅꯨꯃꯤꯗꯥꯡ ꯋꯥꯏꯔꯝꯒꯤ ꯄꯨꯡ ꯍꯨꯝꯗ꯭ꯔꯣ
ꯅꯨꯡꯗꯥꯡ ꯋꯥꯔꯝ ꯍꯥꯡꯉꯤꯗꯨꯝ
ꯇꯥꯕ꯭ꯔꯣ
ꯇꯥꯌꯥꯃ
ꯇꯥꯕ꯭ꯔꯣ
ꯇꯥꯏꯌꯦ ꯇꯥꯗꯕꯔꯤ ꯌꯥꯕ ꯇꯥꯕꯝꯕ
ꯇꯨꯝ ꯅꯕꯣ
ꯇꯨꯝꯗꯤ ꯠ ꯆꯠꯄ ꯃꯥꯜꯜꯂꯤꯦ ꯇꯥꯎꯔꯦꯝꯕ ꯇꯥꯕ꯭ꯔꯣ ꯇꯥꯕꯦ ꯇꯥꯎꯔꯦ ꯑꯃ ꯑꯣꯨꯡ ꯇꯥꯕ꯭ꯔꯣ ꯇꯥꯕꯌꯥꯝꯕ ꯇꯥꯕ꯭ꯔꯣ ꯇꯥꯕ꯭ꯔꯣ ꯌꯥꯝꯃ ꯇꯥꯕ꯭ꯔꯣ ꯇꯥꯕ꯭ꯔꯣ ꯋꯥꯔꯤꯁꯤ ꯐꯖꯔꯦꯅ ꯇꯧꯔꯤꯁꯤꯗ ꯆꯠꯄ ꯆꯠꯒꯗ꯭ꯔꯥ ꯇꯧꯔꯤꯁꯦ ꯎꯝ ꯅꯨꯡꯉꯥꯏꯇꯕꯒꯨꯝꯕ ꯑꯣꯏꯕ ꯃꯥꯜꯗꯤ ꯌꯥꯝ ꯀꯃꯥꯏꯅ ꯇꯧꯗꯦ ꯁꯤꯗꯤ ꯇꯥꯗꯧꯋ ꯌꯥꯝꯝꯕ ꯆꯥꯕ꯭ꯔꯦꯕ ꯎꯝ ꯎꯝ ꯎꯝ ꯋꯥꯔꯤꯁꯤ ꯑꯗꯨꯝ ꯌꯥꯗ꯭ꯔ ꯌꯥꯝ ꯇꯥꯁꯨ ꯇꯥꯅꯠꯇꯦ ꯀꯛꯄꯁꯨ ꯑꯗꯨ ꯑꯗꯨꯝ ꯐꯪꯗꯧ ꯃꯥꯟꯗꯦ ꯇꯥꯗꯕ ꯑꯌꯥꯝꯕ ꯇꯔꯣ ꯆꯥꯛ ꯆꯥꯔꯕ ꯀꯩ ꯆꯥꯔꯒꯦ ꯍꯧꯈꯣꯏꯄ ꯀꯌꯥꯝ ꯀꯨꯏꯔꯦꯒꯦ ꯑꯩ ꯀꯨꯏꯅ ꯍꯦꯟꯅ ꯄꯥꯝꯅ ꯁꯥꯕꯤꯒꯦ ꯀꯔꯝꯕꯥꯏꯩꯁꯪ ꯇꯝꯕꯤꯔꯛꯀꯦ ꯀꯩꯅ ꯀꯔꯤ ꯀꯔꯤ ꯍꯣꯠꯅꯒꯦ ꯈꯟꯕꯤ ꯁꯤꯗ ꯑꯗꯨꯝ ꯅꯨꯄꯤ ꯊꯤꯔꯕ
ꯑ
ꯌꯥꯝꯕ ꯅꯨꯡꯉꯥꯏꯕ꯭ꯔꯣ ꯀꯔꯤ ꯃꯐꯝꯗꯒꯤ ꯑꯣꯏꯗꯣꯏꯅꯣ ꯑ ꯗꯦꯕ꯭ꯔꯣ ꯇꯗꯕ꯭ꯔꯣ ꯌꯥꯝꯅ ꯇꯥꯗꯕ꯭ꯔꯣ ꯇꯥꯗꯕ꯭ꯔꯣ ꯎ ꯄꯥꯟꯅꯈꯤꯗ꯭ꯔꯃꯥꯏꯅ ꯇꯧꯔꯤ ꯏꯍꯕꯅꯤꯗꯁꯤ ꯇꯥꯟꯅꯗ꯭ꯔꯦ ꯑꯩ ꯇꯥꯟꯅꯗ꯭ꯔꯦ ꯇꯥꯗꯕ ꯌꯥ ꯎꯝ
ꯑ
ꯃꯕꯅꯁꯨ ꯄꯣꯍꯧꯔꯦ ꯀꯃꯥꯏꯅ ꯇꯧꯗꯣꯏꯅꯣ ꯑꯔꯖꯦꯟꯇꯅꯥꯅ ꯀꯥꯗ ꯃꯥꯂ ꯑꯉꯥꯎꯕ ꯇꯥꯅꯍꯦ ꯆꯥꯛ ꯆꯥꯔꯕ ꯀꯩ ꯆꯥꯔꯤꯒꯦ ꯀꯩ ꯃꯊꯦꯜ ꯆꯥꯕꯤꯔꯒꯦ ꯑꯩ ꯍꯣꯏ ꯀ ꯏꯟꯖꯥꯡꯊꯣꯡꯦ ꯈꯟꯕꯤꯔꯤ ꯌ ꯄꯥꯜꯕꯨ ꯌ ꯄꯥꯟꯖꯕ ꯑꯗꯣꯝꯒꯤ ꯂꯩꯐꯝ ꯍꯥꯏꯕ ꯌꯥꯗꯦ ꯊꯝꯃꯒꯦ ꯄꯣꯠ ꯆꯩ ꯂꯣꯏꯁꯤꯟ ꯈꯣꯠꯆꯤꯟ ꯇꯧꯔꯨꯔꯒꯦ ꯃꯍꯩꯁꯤꯡ ꯆꯠꯇꯤꯟꯅꯩ ꯇꯝ ꯁ ꯍ ꯍꯌꯦ ꯊꯥꯛ ꯆꯞ ꯃꯥꯟꯅ ꯆ ꯀꯔꯤꯕ ꯊꯥꯖꯕꯤꯔꯒꯦ ꯗꯃꯣꯏ ꯆꯤꯟꯅꯒꯅ ꯄꯨꯟꯁꯤꯡꯅ ꯀꯩ ꯍꯣꯠꯅꯕꯤꯔꯤꯕꯣ ꯅꯪꯒꯤ ꯂꯩꯐꯝ ꯀꯗꯥꯏꯗꯒꯤꯅꯣ ꯀꯛꯄ ꯌꯥ ꯐꯣꯟꯖꯩꯅꯦ ꯆꯝꯇ ꯌꯥꯟꯗꯦ ꯔꯇꯜ ꯀꯛꯆꯔꯖꯤ ꯇꯥꯗ ꯐꯔꯤ ꯍꯥ ꯑꯣ ꯇꯥꯔꯣ ꯀꯩ ꯆꯥꯔꯤꯒꯦ ꯀꯩ ꯃꯊꯦꯜ ꯌꯥꯝ ꯆꯥꯒꯦ ꯂꯥꯏꯔꯤꯛꯅ ꯈꯨꯇꯥꯏꯐꯥꯎ ꯇꯝꯈꯤ ꯍꯧꯧꯔꯒꯦ ꯇꯥꯕ꯭ꯔ ꯇꯥꯕ꯭ꯔ ꯇꯥꯕ꯭ꯔ ꯐꯖ ꯃꯔꯔꯁꯤ ꯌꯥꯗ꯭ꯔ ꯃꯥꯔ ꯇꯥ ꯇ ꯊꯝꯒ ꯃ ꯆꯥꯗꯗꯤ